ꯍꯜꯂꯣ ꯊꯟꯅꯧꯔꯦ ꯉꯥꯏꯔꯦ
ꯅꯨꯡꯉꯥꯏꯔꯦ ꯅꯨꯡꯉꯥꯏꯔꯦ ꯅꯨꯡꯉꯥꯏꯇꯣꯏꯗꯤꯣ
ꯐꯖꯅ ꯅꯨꯡꯉꯥꯏꯔꯦ ꯍꯥꯏꯕ
ꯑ ꯑꯣ ꯅꯨꯡꯉꯥꯏꯒ
ꯑꯁ ꯅꯪꯒꯤ ꯀꯩꯅꯣ ꯅꯦꯠꯋꯥꯛꯛꯁꯦ ꯅꯨꯡꯉꯥꯏꯗꯣꯏ ꯃꯥꯜꯂꯦ ꯀꯩꯅꯣ ꯇꯧꯋꯦ
ꯀꯩꯗꯧꯔꯣ
ꯑꯗꯨꯝ ꯍꯧꯖꯤꯛꯇꯤ ꯌꯥꯔꯦ ꯉꯁ ꯍꯥꯏꯗꯦ ꯅꯪ ꯄꯥꯏꯈꯠꯄ ꯀꯥꯟ ꯑꯩ ꯄꯥꯏꯈꯠꯄ ꯀꯥꯟꯗ ꯀꯩꯅꯣ ꯔꯤꯡ ꯕ꯭ꯔꯔꯤꯡ ꯇꯧꯔꯒ ꯂꯩꯌꯣ ꯀꯃꯤ ꯊ ꯆꯒꯦ
ꯎꯝ ꯕꯝꯕꯨꯁꯨꯒ ꯃꯥꯏꯔꯦꯟꯒ ꯑꯅꯤꯅꯦ ꯌꯦꯡꯟꯖꯥꯡꯗꯣ
ꯑ ꯍꯥꯎꯕꯥꯛꯇ
ꯎꯝ
ꯄꯅꯒ ꯆꯥꯂꯕ ꯊ ꯇꯔꯣ ꯉꯥꯟꯅ ꯉꯛꯏ ꯌꯥꯎꯕ꯭ꯔꯥ ꯅꯠꯇ꯭ꯔꯒ ꯊꯦꯡꯅ ꯌꯎꯔꯥ
ꯁꯚꯦꯟ ꯊꯔꯇꯤꯅꯦ ꯑꯗꯣ ꯑꯩꯗꯣ ꯀꯩꯅꯣꯀ ꯅ ꯆꯕꯅꯦ ꯋꯥ ꯑꯣ ꯑꯗꯨꯣꯏꯅ ꯀꯩꯅꯣ ꯎꯝ ꯂꯥꯛꯅꯦ ꯑꯗꯨ ꯊꯦꯡꯕꯒꯤ ꯃꯣꯏ ꯄꯤꯕꯗꯣ ꯊꯦꯡꯕꯒꯤ ꯅꯨꯡꯉꯥꯏꯕ ꯉꯝ
ꯑꯗꯨ ꯀꯩꯁꯨ ꯇꯧꯗꯦꯀꯣ ꯑꯗꯨꯗꯤ ꯆꯦꯛꯒꯨꯝꯕ ꯇꯧꯕ꯭ꯔꯥ
ꯀꯔꯤꯁꯨ ꯇꯧꯗꯦ ꯃꯣꯏꯗꯣ ꯑꯗꯨꯝ ꯀꯔꯤꯁꯨ ꯇꯧꯗꯕꯒꯨꯝꯅ ꯑꯗꯨꯝ ꯂꯩ ꯑꯩꯗꯣ
ꯑꯣ ꯐꯩ ꯑꯗꯨ ꯑꯣꯏꯔꯗꯤ ꯑꯩꯗꯤ ꯉꯁꯥꯏ ꯍꯥꯏꯕꯗꯤ ꯑꯌꯨꯛꯇ ꯑꯩ ꯇꯨꯝꯔꯤꯉꯩꯗ ꯑꯗꯨꯗꯣ ꯗꯗꯥꯗ ꯀꯣꯜ ꯇꯧꯔꯛꯑꯒ ꯀꯣ ꯃꯒꯤꯗꯗ ꯑꯗꯨ ꯅꯪ ꯏ ꯅꯝꯕꯔꯂꯥꯏꯨ ꯅꯤꯅ ꯃꯅꯤꯂ ꯏꯃꯤ ꯕ꯭ꯔꯥ ꯍꯥꯏꯅ ꯈꯟꯕ ꯇꯧꯔꯛꯄ ꯃꯥꯂꯦ ꯑꯩꯅ ꯍꯣꯏ ꯇꯧꯕꯤꯒꯦ ꯅꯝꯕꯔ ꯊꯥꯕꯤꯒꯦ ꯍꯥꯏꯕꯒꯤ ꯑꯩ ꯊꯥꯕꯤꯈ꯭ꯔꯕꯅꯤ ꯑꯗꯨꯒ ꯅꯪꯉꯣꯟꯗ ꯑꯃꯨꯛ
ꯑꯩꯗꯣ ꯃꯥꯕꯨ ꯈꯔꯗꯤ ꯉꯥꯏ ꯎꯝ ꯑꯩꯅ ꯀꯩꯅꯣ ꯁꯤ ꯌꯨꯝꯗ ꯂꯩꯈ
ꯑꯥ
ꯀꯣꯔꯕꯨ ꯉꯥꯏꯕ ꯃꯐꯝꯗ ꯑꯗꯨꯗꯨ ꯀꯩꯅꯣꯅꯤ
ꯍꯥꯎꯗ
ꯅꯠꯇꯦ
ꯑꯣ ꯆꯤꯔꯨꯗꯔꯣ ꯂꯝꯗꯥꯡ ꯃꯥꯏ ꯑꯣ
ꯑꯣ ꯌꯨꯝ ꯂꯥꯛꯅꯤꯉꯅ ꯂꯥꯛꯄ꯭ꯔꯥ
ꯎꯝ ꯃꯥꯗꯤ ꯀꯩꯅꯣꯗ ꯂꯩꯍꯧꯕꯅꯦ ꯁꯤꯗ ꯌꯥꯎꯗꯦ ꯍꯣꯏ ꯌꯣꯟꯕ ꯆꯠꯄꯅꯤ ꯍꯥꯏ ꯃꯥꯁꯨ
ꯅꯨꯡꯉꯥꯏꯔꯅꯦ ꯑꯩꯗꯤ ꯋꯥꯔꯁꯤꯃꯤꯇ꯭ꯔꯤꯒ ꯋꯥꯔꯤꯒ ꯂꯩꯕꯅꯦ ꯏꯟꯇꯔꯚꯤꯌꯨ ꯆꯠꯂꯦ ꯑꯗꯨꯒ ꯍꯜꯂꯛꯑꯒ ꯑꯁ ꯏꯅꯥꯎꯅꯨꯄꯤ ꯃꯣꯏꯒꯤ ꯔꯨꯝ ꯑꯣ ꯆꯠꯃꯟꯃꯒꯤ ꯂꯩꯕ ꯉꯝꯔꯣꯏꯕ ꯑꯗꯨꯒꯤ ꯋꯥꯔꯁꯤꯕꯤꯇꯔꯤ ꯆꯠꯁꯦ ꯍꯥꯏꯅ ꯍꯧꯖꯤꯛ ꯆꯪꯉ
ꯍꯜꯂꯣ
ꯎꯝ ꯑꯗꯨ ꯀꯩꯁꯨ ꯍꯥꯡꯉꯛꯇꯦꯗ ꯑꯗꯨꯝ ꯀꯣꯏꯁꯟꯗꯣ ꯌꯥꯝꯅ ꯍꯥꯡꯉꯛꯇꯦ ꯑꯗꯨꯝ ꯀꯩꯁꯨ ꯍꯥꯏꯗꯦꯔꯥ ꯀꯨꯏꯁꯨ ꯀꯨꯏꯗꯦꯕ ꯏꯟꯇꯔꯚꯤꯌꯨ ꯂꯥꯛꯄꯗꯣ ꯊꯟꯗꯅꯤꯕ ꯏꯅꯥꯎꯕꯤꯣ ꯏꯕꯥꯅꯤ ꯆꯂꯦ ꯑꯗ ꯏꯟꯇꯔꯚꯤꯌꯨ ꯂꯥꯛꯄ ꯃꯤꯗꯣ ꯑꯩ ꯈꯛꯇ ꯇꯧꯕꯒꯤꯀꯣ ꯉꯥꯏꯗꯦꯕ ꯑꯗꯨꯒꯤ ꯊꯨꯅ ꯂꯌꯦꯦꯕ
ꯁꯦꯂꯦꯛ ꯇꯧꯒꯦꯔꯣ ꯑꯗꯣ
ꯈꯪꯗ꯭ꯔꯦ ꯃꯣꯏꯁꯦ ꯍꯌꯦꯡꯒ ꯉꯁꯤꯒ ꯍꯌꯦꯡꯅꯤ ꯍꯥꯏꯕ ꯏꯟꯇꯔꯚꯤꯌꯨꯗꯣ ꯑꯗꯣ ꯃꯤ ꯑꯇꯩꯁꯦ ꯂꯥꯛꯄ ꯀꯥꯟꯗ ꯇꯧꯅꯤ ꯍꯥꯏ ꯑꯗꯣ ꯑꯩꯒꯤ ꯔꯤꯖꯨꯃꯦꯗꯤ ꯊꯝꯕꯤꯌꯣ ꯍꯥꯏꯅ ꯊꯝꯕꯤꯈ꯭ꯔꯕꯅꯤ
ꯎꯝ ꯇꯔꯝꯖ
ꯆꯂꯥꯏ ꯇꯧꯕꯤꯔꯗꯤ ꯐꯈ꯭ꯔꯕ ꯍꯗ꯭ꯔꯦ ꯑ ꯀꯥꯡ ꯁꯦꯑ ꯁꯤ ꯋꯥꯔꯁꯤꯃꯤꯇ꯭ꯔꯤꯅꯁꯨ
ꯏꯪꯗꯤ ꯏꯪꯕ ꯑꯗꯨꯕꯨ ꯀꯥꯡ ꯆꯤꯛꯄ ꯃꯅꯨꯡꯗꯀꯣ ꯃꯅꯨꯡꯗ ꯆꯦ ꯆꯥꯡ ꯍꯣꯏ ꯅꯨꯡꯁꯥ ꯊꯣꯛꯑꯦ ꯑꯗꯨ ꯃꯅꯨꯡꯗ ꯆꯪꯕꯁꯦ ꯃꯣꯏꯁꯦ ꯑꯁꯤꯗ ꯀꯩꯅꯣ ꯅꯨꯄꯥ ꯑꯃ ꯁꯟꯇ꯭ꯔꯤ ꯇꯧꯔꯒ ꯂꯩꯕꯀꯣ ꯀꯦꯦꯛꯀꯤ ꯄꯔꯁꯦ ꯃꯥꯅ ꯃꯅꯨꯡ ꯆꯪꯒꯦ ꯍꯥꯏꯔꯗꯤ ꯇꯦꯟ ꯃꯤꯅꯤꯠꯁꯀꯨꯝꯕ ꯆꯪꯉꯒ ꯑꯃꯨꯛꯀ ꯊꯨꯅ ꯊꯣꯛꯑꯣ ꯍꯥꯏꯕ ꯑꯗꯨꯅ ꯑꯩꯈꯣꯏ ꯐꯣꯇꯣ ꯀꯥꯞꯀꯅꯤ ꯍꯥꯏꯕ ꯈꯪꯕꯒꯤ ꯐꯣꯇꯣ ꯀꯥꯎꯔꯗꯤ ꯇ꯭ꯋꯦꯟꯇꯤ ꯃꯤꯅꯤꯠꯁ ꯍꯥꯏꯕ ꯑꯃꯨ ꯂꯪꯅꯤ ꯃꯅꯦ ꯐꯣꯇꯣ ꯀꯥꯞꯔꯒ ꯀꯩꯁꯨ ꯇꯧꯅꯤꯡꯉꯥꯏ ꯂꯩꯗꯨꯗ ꯑꯗꯨꯝ ꯊꯣꯛꯂꯛꯑꯦ ꯑꯗꯨꯒ ꯍꯧꯖꯤꯛꯁꯦ ꯃꯄꯥꯟꯗ ꯁꯤ ꯎꯄꯥꯟꯗꯤ ꯂꯩꯅ ꯑꯗꯨꯗ ꯐꯝꯃꯒ ꯂꯩꯕꯅꯤ
ꯀꯨꯏꯅ ꯀꯨꯏꯅ ꯂꯩꯒꯨꯅꯨ ꯍꯥꯏꯕ ꯀꯨꯏꯗꯧꯕꯤꯔꯣ
ꯃꯣꯏꯁꯦ ꯈꯪꯗꯦ ꯍꯥꯏꯗꯤ ꯃꯅꯨꯡꯗ ꯆꯥꯉꯔꯒ ꯄꯣꯠꯆ ꯆꯩꯁꯨ ꯄꯨꯕ ꯌꯥꯗꯦꯕ ꯑꯆꯥꯥꯕꯣꯜꯒꯨꯝꯕꯁꯨ ꯆꯥꯕ ꯌꯥꯗꯦ ꯃꯅꯨꯡꯗ ꯑꯗꯨꯝ ꯌꯦꯡꯔꯒ ꯐꯣꯇꯣ ꯀꯥꯞꯔꯒ ꯊꯨꯅ ꯊꯣꯛꯑꯣ ꯍꯥꯏꯕꯀꯣ
ꯍꯧꯖꯤꯛ ꯀꯥꯡꯪꯈꯔꯥ ꯐꯖꯕ ꯑꯣꯏꯔꯣꯅꯤꯅ
ꯐꯖꯩ ꯍꯣꯏ ꯍꯥꯏꯕꯗꯤ ꯎꯝ ꯌꯥꯝꯅ ꯁꯨꯒ꯭ꯔꯤꯟ ꯑꯣꯏꯌꯦ ꯑꯗꯨꯣ ꯌꯥꯝꯅ ꯄꯤꯁꯐꯨ ꯑꯣꯏꯕꯀꯣ
ꯑꯗꯨꯒꯤ ꯑꯣꯏꯔꯛꯅꯦ
ꯊꯦꯡꯕꯤꯔꯒ ꯑꯗꯨꯝ ꯇꯧꯔꯒ ꯂꯩꯌꯦꯦ ꯆꯥꯛꯆꯥꯥ ꯇꯧꯔꯒ ꯀꯩꯗꯧꯅꯤ ꯑꯗꯨꯒ
ꯏꯕꯨ ꯃꯤꯀꯅ ꯑꯁꯂꯒꯗ ꯅꯨꯄꯤ ꯂꯩꯇꯕꯅꯤꯅ ꯅꯨꯄꯤ ꯂꯩꯇꯕꯅꯤꯅꯀꯣ ꯌꯨꯝꯗ ꯏꯃ ꯀꯗ ꯑꯣꯏ
ꯑꯗꯨ ꯅꯪꯒꯤ ꯀꯩꯅꯣꯗꯤ ꯁꯤ ꯁꯥꯔꯤ ꯂꯣꯗꯤ
ꯂꯥꯛꯇ
ꯑꯣ ꯂꯥꯛꯅꯤ ꯍꯥꯏꯕ ꯍꯥꯏꯠꯇ꯭ꯔꯣ ꯉꯁꯤ
ꯗꯣ ꯂꯥꯛ ꯑꯣꯏ ꯍꯥꯏꯔꯦ ꯈꯪꯗꯦ ꯑꯣꯏ ꯇꯧ ꯑꯣꯏꯔꯣ ꯑꯩ ꯀꯣꯜ ꯇꯧꯕꯤꯗꯦ ꯗ꯭ꯔꯥꯏꯚꯔꯗ ꯍꯪꯕ ꯑꯗꯨ ꯂꯥꯛꯑꯣꯏ ꯍꯥꯏꯔ ꯒꯟ ꯇꯥꯗꯗ
ꯂꯥꯛꯅꯤꯡꯗꯕꯒꯤꯩꯁꯨ ꯑꯣꯏꯔꯥꯡꯕꯅꯦ
ꯑꯗꯨꯗꯔꯝ
ꯀꯅꯥꯀꯅꯥꯜꯒꯦ ꯅꯪ
ꯏꯆꯦꯒ ꯏ ꯅꯅꯄꯤ ꯂꯩ ꯑꯩꯈꯣꯏ ꯍꯨꯝꯂꯦ ꯑꯗꯨꯒ ꯍꯧꯗꯣꯡꯁꯨ ꯂꯩ ꯑꯁ ꯍꯧꯗꯣꯡꯗꯣ ꯆꯥꯛ ꯀꯔꯤ ꯀꯔꯤꯅꯣ ꯅꯤꯔ ꯂꯩ
ꯑ
ꯅꯣꯏꯅꯦ ꯈꯠꯇ꯭ꯔꯣ
ꯃꯤ ꯍꯧꯖꯤꯛ ꯌꯥꯝ ꯂꯥꯛꯅꯔꯦ ꯍꯣꯏ ꯑꯩꯈꯣꯏ ꯕꯥꯅꯦ ꯐꯥꯔꯁꯇ ꯂꯥꯛꯄꯅꯦꯕ ꯑꯗꯣ ꯍꯧꯖꯤꯩꯗꯤ ꯃꯤ ꯂꯥꯛꯅꯔꯦ ꯌꯥꯝꯃꯦ ꯎꯝ
ꯉꯔꯥꯡꯁꯨ ꯇꯨꯝꯕ ꯌꯥꯗꯦ ꯍꯦꯛꯈꯔꯤ ꯇꯧꯕꯤꯔꯣ
ꯅꯊꯗ ꯇꯣꯝꯕꯒꯤ ꯑꯣꯏꯔꯝꯒꯅꯤ ꯅꯊꯗ ꯇꯣꯝꯕꯒꯤ ꯑꯣꯏꯔꯝꯒꯅꯤ ꯄ꯭ꯔꯣ ꯉꯔꯥꯡ ꯗꯦ ꯀꯔꯤ ꯆꯥꯡ ꯊꯧꯉꯦ
ꯃꯣꯏꯔꯦꯅꯦ ꯑꯗꯣ ꯀꯔꯅꯣ ꯎꯝ ꯃ ꯃꯊꯛꯇ ꯀꯔꯤ ꯀꯔꯤꯅꯣ ꯇꯦꯛ ꯇꯦꯛ ꯇꯦꯛ ꯇꯦꯛ ꯑꯗꯨꯝ ꯇꯧꯔ ꯂꯩꯕꯀꯣ ꯀꯔꯤ ꯀꯔꯤꯅꯣ ꯈꯪꯗꯦ ꯀꯤꯕꯗꯤ ꯅꯠꯇꯦ ꯑꯗꯨꯕꯨ ꯍꯣꯏꯅ ꯑꯗꯨꯝ ꯊꯣꯛꯄꯗꯨꯝ ꯐꯄꯌꯕꯣ ꯀꯔꯣ ꯍꯥꯏꯔ
ꯑ ꯉꯔꯥꯡꯗꯤ ꯑꯁ ꯊꯦꯡꯉꯁꯨ ꯇꯨꯝꯃꯦ ꯑꯗꯨꯒ ꯊꯥꯕꯗꯣ ꯐꯦꯟꯗꯣ ꯑꯣꯡꯔꯒ ꯑꯁ ꯐꯦꯟ ꯑꯣꯐ ꯇꯧꯗ꯭ꯔꯦ ꯇꯧꯔꯗꯤ ꯌꯥꯗꯕꯒꯤꯗꯤ ꯑꯗꯨꯝ ꯊꯝꯃꯒꯀꯣ ꯑꯣꯟꯗ ꯊꯝꯃꯨꯔꯒ ꯇꯨꯝꯕꯅꯦ ꯑꯗꯨꯒꯤ ꯐꯦꯟ ꯃꯈꯣꯟꯗꯣ ꯑꯁ ꯀꯟꯕꯗꯣ ꯀꯟꯕꯗꯣ
ꯌꯥꯝ ꯁ ꯀꯩꯅꯣ ꯑꯩꯈꯣꯏꯗꯤ ꯊꯕꯔꯅꯦ
ꯃ ꯍꯥꯏꯗ ꯖꯤꯡꯒꯥꯔꯅ ꯈ ꯊꯣꯛꯄꯅꯤꯅꯀꯣ ꯋꯥꯎꯗꯣ ꯑꯩꯈꯣꯏꯒꯤꯗꯤ ꯑꯅꯤꯅꯤꯅ ꯑꯗꯨꯗꯒꯤ ꯁꯥꯕꯗꯣ ꯑꯁ ꯂꯩꯕ ꯉꯝꯗꯕꯒꯤꯅꯦ ꯍꯧꯖꯤꯛ ꯋꯥꯔꯁꯤꯃꯤꯇꯔꯤꯗ ꯐꯝꯃꯒ ꯂꯩꯕꯁꯦ
ꯑꯩꯗꯤ ꯉꯔꯥꯡ ꯀꯩꯅꯣ ꯋꯤꯟꯗꯣꯗꯣ ꯑꯅꯤꯃꯛ ꯀꯩꯅꯣ ꯇꯧꯕꯤꯔꯒ ꯕ꯭ꯂꯦꯡꯀꯦꯠ ꯄꯥꯏꯔꯒ ꯇꯨꯝꯕꯅꯤꯍꯦ
ꯀ꯭ꯂ꯭ꯂꯁ
ꯆꯨꯕꯒꯤ ꯏꯪꯉꯦ
ꯅꯪꯒꯤ ꯗꯥꯗꯗꯨ ꯀꯩꯁꯨ ꯀ ꯍꯥꯏ ꯂꯩꯗꯕ꯭ꯔꯥ ꯑꯩ ꯁꯤꯗ ꯂꯩꯔꯦ ꯍꯥꯏꯔꯒ ꯑꯗꯨꯒ ꯅꯪ ꯑꯃꯨꯛ ꯌꯨꯝ ꯆꯠ ꯑꯗꯨ ꯇꯧꯕꯒꯤ ꯆꯥꯛ ꯊꯣꯡꯅꯤꯡꯉꯥꯏ ꯇꯜꯂꯝꯒꯅꯤ
ꯍꯋꯥꯏ ꯃꯇꯔꯗꯨ ꯀꯩꯅꯣ ꯉꯁꯤ ꯉꯁꯤꯒꯤ ꯍꯟꯖꯥꯡꯗ ꯍꯋꯥꯏ ꯃꯥꯇꯔ ꯀꯩꯅꯣ ꯇꯧꯔꯒ ꯂꯩꯔꯝꯕꯅꯦ ꯃꯥꯗꯣ
ꯎꯝ ꯀꯩꯁꯨ ꯇꯧꯅꯤꯡꯉꯥꯏ ꯂꯩ ꯆꯥꯛꯁꯨ ꯀꯩ ꯍꯥꯏꯗꯔꯥ ꯃꯊꯟꯇ ꯑꯣꯏꯕꯅꯤꯅ ꯊꯣꯡꯅꯤꯡꯉꯥꯏꯁꯨ ꯇꯜꯂꯝꯒꯅꯤꯑꯦꯕ
ꯎꯝ
ꯑꯗꯣ ꯌꯨꯝꯕꯨꯗꯣ ꯀꯩꯁꯨ ꯍꯥꯏꯔꯛꯇꯦꯀꯣ ꯑꯃꯨꯛꯀ
ꯑꯗꯨꯀꯣ ꯍꯧꯖꯤꯛ ꯀꯩꯅꯣ ꯎꯝ ꯅꯝꯆꯨꯔꯤꯗꯣ
ꯑꯝ
ꯑꯩꯅ ꯀꯣꯜ ꯇꯧꯕ ꯑꯗꯨꯒ ꯃꯥꯅ ꯍꯥꯏꯔꯛꯑꯦꯕ ꯎꯝ ꯑꯩ ꯃꯥꯗꯣ ꯃꯣꯏ ꯆꯦ ꯈꯣꯏꯕꯥꯎ ꯊꯤꯟꯕꯤꯌꯦꯕꯀꯣ ꯑꯗꯨꯒ ꯃꯥꯂꯥ ꯑꯃꯨꯛ ꯍꯜꯂꯛꯑꯀꯥꯟꯗ ꯀꯩꯒꯤꯅꯣ ꯃꯣꯏ ꯑꯅꯤꯗꯤ ꯂꯩꯃꯤꯟꯅꯔꯒ ꯆꯥꯃꯤꯟꯅꯗꯕꯗꯣ ꯍꯥꯏꯔꯛꯑꯦ ꯍꯥꯏꯌꯦꯕ ꯑꯗꯨꯒ ꯑꯗꯨꯒ ꯃꯥ ꯑꯩꯁꯨ ꯈꯪꯗꯦ ꯈꯨꯝꯕꯤꯈ꯭ꯔꯦ ꯍꯥꯏꯌꯦ
ꯌꯥꯝ ꯍꯪꯅꯤꯡꯕ ꯇꯥꯏꯞꯇꯥꯀꯣ ꯇꯨꯒꯠꯆꯩꯑꯦ ꯍꯪꯗ꯭ꯔꯁꯨ ꯌꯥꯕꯅꯦꯕ
ꯎꯝ
ꯃꯕꯥꯅꯤ ꯈꯛꯇ ꯃꯕꯥꯅꯤ ꯈꯛꯇ ꯋꯥꯔꯤ ꯁꯥꯔꯒ ꯂꯩꯔꯝꯒꯅꯤ ꯏꯕꯥꯅꯤꯒꯤ ꯃꯇꯥꯡꯗ ꯁꯣꯏꯗ꯭ꯔꯦ ꯑꯗꯨꯗꯤ
ꯐꯖꯅ ꯍꯥꯏꯔꯝꯅꯤ
ꯍꯣꯏ ꯂꯥꯛ ꯑꯃꯨꯛꯀ ꯂꯥꯛꯑꯔꯣꯏꯗ꯭ꯔꯥ ꯀꯥ ꯅꯀꯣ ꯍꯥꯏꯔꯒ ꯀꯩ ꯍꯥꯏꯗꯣꯏꯅꯣ
ꯄꯩꯁꯥ ꯄꯤꯔꯝꯔꯣꯏꯗ꯭ꯔꯣꯀꯣ ꯍꯥꯏꯔ
ꯍꯣꯏ ꯏꯗꯨꯅꯦ ꯑꯃꯨꯛ ꯁꯦꯟꯗꯣꯢꯔ ꯀꯥꯀꯣ ꯇꯧꯔꯝ ꯃꯅꯦ ꯁꯣꯏꯗ꯭ꯔꯦ ꯑꯗ ꯑꯗ ꯑꯗ ꯍꯥꯏꯔꯒ ꯑꯁ ꯏꯁꯤꯡꯒꯤ ꯃꯇꯥꯡꯗꯤ ꯅꯨꯡꯉꯥꯏꯔꯦ ꯍꯥꯏꯔꯝꯒꯅꯤ ꯏꯁꯤꯡꯒꯤ ꯃꯇꯥꯡꯗꯤ ꯕꯥꯗꯤ ꯂꯩꯇ ꯇꯕꯅꯤꯗꯤ ꯏꯁꯤꯡꯗꯤ ꯌꯥꯝꯅ ꯀꯩ ꯍꯥꯏꯗꯣꯏꯔꯥ ꯁꯦꯞ ꯑꯣꯏꯔꯗꯤ ꯍꯥꯏꯔꯦꯀꯣ
ꯎꯝ ꯅꯨꯕꯤ ꯑꯅꯤꯗꯨꯗꯤ ꯍꯥꯍꯥꯍꯥ ꯍꯔꯗ ꯃꯅꯤꯗ ꯍꯥꯍꯥꯍꯍꯥ
ꯑꯗꯨꯒꯤ ꯃꯇꯥꯡꯗꯗꯤ ꯍꯔꯥꯎꯔꯝꯒꯅꯤ
ꯃꯈꯥꯗ ꯂꯩꯕꯁꯤꯡꯅ ꯅꯨꯡꯉꯥꯏꯅ ꯄꯥꯏꯔꯒ ꯂꯩꯔꯝꯅꯤ ꯍꯧꯖꯤꯛꯀꯥꯟꯗꯤ ꯏꯁꯤꯡꯗꯣ
ꯑꯗꯨ ꯅꯨꯄꯥ ꯑꯃꯗ ꯍꯥꯏꯕꯗꯤ ꯅꯨꯄꯥ ꯑꯃꯗ ꯏꯕꯥꯅꯤ ꯏꯔꯨꯕꯗ ꯑꯗ ꯌꯦꯡꯅꯤꯡꯉꯥꯏ ꯂꯩꯇ ꯍꯥꯏꯕꯗꯤ ꯑꯣꯏꯔꯣꯏ ꯍꯥꯏꯕꯒꯤ ꯅꯨꯡꯉꯥꯏꯔꯝꯔꯣꯏꯅꯦ ꯑꯁ ꯎꯕ ꯐꯪꯉꯨꯔꯀꯥꯕꯥꯗꯤ ꯏꯔꯨꯗꯕ ꯍꯥꯏꯕꯗꯤ ꯎꯗꯨꯕ ꯀꯨꯏꯔꯦ ꯇꯥꯥꯛ
ꯀꯥꯏꯗ ꯆꯠꯈꯤꯕꯖꯥꯠꯂ ꯍꯥꯔ ꯈꯂꯝꯒꯅꯤ ꯎꯝ
ꯂꯧꯒꯨꯝꯕꯗꯤ ꯀꯩꯅꯣ ꯏꯁꯤꯡ ꯊꯝꯨꯔꯒ ꯀꯩꯅꯣ ꯇꯧꯕ ꯍꯧꯔꯕꯣ
ꯎꯝ ꯅꯣꯏ ꯅꯪꯒꯤ ꯗꯗꯥꯁꯨ ꯑꯁꯤ ꯃꯈꯥꯗ ꯑꯩꯈꯣꯏ ꯏꯆꯦꯈꯣꯏꯒꯤ ꯃꯈꯥꯗ ꯀꯩꯅꯣ ꯅꯣꯏꯒꯤ ꯂꯥꯎ ꯇꯧꯔꯣ ꯑꯣ ꯑꯗꯨꯗ ꯀꯩꯅꯣ ꯇꯧꯔ ꯂꯩꯔꯕ ꯃ ꯎꯍ
ꯃꯊꯟꯇꯔ
ꯑ ꯀꯩꯅꯣꯒ ꯅꯨꯄꯥ ꯑꯃꯒ
ꯎ
ꯑꯁ ꯑꯁꯤ ꯈꯨꯟꯗꯁꯨ ꯁꯥꯏꯍꯦ
ꯍꯦꯟꯅ ꯁꯥꯔꯝꯒꯅꯤ ꯏꯝꯐꯥꯜꯗꯒꯤ ꯑꯩꯒꯤꯗꯤ ꯑꯩꯒꯤ ꯋꯥꯈꯜꯗꯗꯤ
ꯁꯥꯏ ꯁꯦꯡꯕ
ꯎꯝ ꯑꯗꯣ ꯍꯧꯖꯤꯛ ꯅꯪꯅ ꯂꯩꯕ ꯃꯐꯝ ꯑ ꯃꯣꯏ ꯍꯥꯏꯕꯗꯤ ꯏꯆꯦ ꯃꯈꯣꯏꯗꯨꯗꯤ ꯀꯩꯅꯣ ꯌꯥꯝꯗꯤ ꯁꯥꯗꯕꯅꯦꯕ ꯑꯗꯣ ꯑꯁ ꯑꯩꯈꯣꯏ ꯌꯨꯝꯗꯗꯤ ꯍꯦꯟꯅ ꯁꯥꯕꯅꯦꯕ ꯃꯣꯏꯗꯗꯤ ꯅꯨꯡꯁꯤꯠ ꯂꯥꯛꯑꯦ ꯍꯥꯏꯔꯗꯤ
ꯑꯗꯨ ꯑꯣꯏꯔꯁꯨꯀꯣ ꯇꯣꯡꯉꯥꯜꯂꯦ ꯃꯣꯏꯒꯤ ꯁꯥꯕꯗꯣ
ꯎ ꯃꯨꯔꯛꯀꯅꯤ ꯅꯪꯁꯦ ꯀꯨꯏꯅ ꯂꯩꯒꯗꯕꯁꯨ ꯑꯗꯨꯗ
ꯆꯂꯦ ꯑꯗꯨꯔ
ꯍꯥꯍꯥꯍꯥ ꯃꯨꯔꯛꯀꯅꯤ ꯁꯣꯢꯗ꯭ꯔꯦ ꯗ
ꯎꯝ ꯃꯨꯕꯒꯤꯗꯤ ꯍꯥꯞ ꯍꯥꯞ ꯗ ꯁꯦꯝꯕꯅꯤꯅ
ꯊꯥꯡꯖꯤꯡꯗꯨ ꯀꯩ ꯍꯥꯏꯒꯦ ꯌꯥꯝ
ꯑ ꯊꯥꯡꯖꯤꯡ ꯀꯩꯅꯣ ꯊꯛꯖꯤꯡ ꯀꯩꯅꯣ ꯑꯣ ꯄꯣꯈꯥꯏꯕ ꯑꯗꯣ ꯅꯍꯥꯟꯒꯤꯗꯣ ꯑꯗꯨ ꯗꯤ ꯌꯥꯗ꯭ꯔꯦ ꯑꯩꯅ ꯑꯩꯈꯣꯏꯒꯤ ꯄꯨꯈ꯭ꯔꯤꯗ ꯊꯝꯃꯝꯈ꯭ꯔꯦ
ꯅꯝꯊꯤꯔꯝꯒꯅꯤꯗꯣ
ꯅꯝꯊꯤꯈ꯭ꯔꯦ ꯎꯝ ꯑꯗꯨꯒ ꯉꯔꯥꯡ ꯂꯧꯕꯗꯨꯁꯨ ꯑꯃ ꯄꯣꯈꯥꯏꯈ꯭ꯔꯦꯕ ꯑꯅꯤꯅꯦ ꯄꯣꯛꯈꯥꯏꯕꯗꯣ ꯑꯃꯗꯤ ꯀꯔꯤ ꯀꯩꯅꯣ ꯇꯤꯟ ꯆꯥꯕ꯭ꯔꯥ ꯈꯪꯗꯦ ꯑꯗꯣ ꯑꯩꯒꯤ